ꯍꯜꯂꯣ
ꯑꯆꯥꯕꯣ
ꯑ ꯆꯥꯄ꯭ꯔꯣ ꯆꯔꯦꯗ ꯇꯔꯦ
ꯑꯦ ꯀꯔꯝꯕ ꯃꯊꯦꯜ ꯆꯥꯒꯦ ꯉꯁꯤꯗꯤ
ꯅꯗꯤ ꯆꯥꯔꯔꯕꯣ
ꯆꯔꯦ ꯑꯁꯨꯣ
ꯎꯝ ꯑꯩꯗꯤ ꯕꯂꯦꯟꯇ꯭ꯔꯤ ꯏꯔꯣꯟꯕꯒ ꯀꯥꯡꯉꯧ ꯑꯃ ꯆꯥꯏꯑ ꯅꯪꯗꯤ
ꯎꯝ ꯑꯩꯅ ꯀꯥꯡꯁꯣꯏ ꯑꯩꯈꯣꯏ ꯇ꯭ꯔꯥꯏꯕꯦꯜꯒꯤ ꯀꯥꯡꯁꯣꯏ ꯂꯩꯗꯅ ꯑꯍꯥꯎꯕꯗ
ꯍꯥꯎꯕꯗꯣ
ꯍꯥꯎꯕꯗ ꯍꯥꯎꯕꯗ
ꯑ ꯍꯥꯎꯗ
ꯑꯗꯨꯒ ꯑꯗꯨꯒꯗꯨ ꯑꯃꯃꯤꯠꯄꯥ ꯍꯧꯖꯤꯛ ꯌꯦꯟꯁꯥ ꯑꯩꯈꯣꯏ ꯁꯤꯡꯗꯨ ꯁꯦꯝꯃꯦꯗꯅ ꯃꯗꯨꯗꯣ ꯍꯥꯞꯄꯒ ꯃꯦꯠꯄ ꯑꯃ꯭ꯔꯣꯛ
ꯍꯥꯎꯀꯣ
ꯍꯥꯎꯕꯅ ꯍ ꯍꯧꯕꯕꯅꯦꯅ ꯆꯕ ꯂ
ꯎꯝ ꯂꯥꯛꯀꯅꯤ ꯏ ꯂ ꯍꯥꯀꯅꯤ
ꯂꯥꯛꯑꯣ ꯑꯩꯗꯤ ꯑꯃꯨꯛ ꯂꯥꯛꯀꯅꯤ ꯍꯥꯏꯔꯛꯀꯅꯤꯅꯦ ꯉꯝꯗꯕꯗꯧꯗꯧꯔꯁꯨ
ꯎꯝ
ꯅꯪ ꯂꯥꯏꯔꯤꯛ ꯄꯥꯔꯕꯣ ꯀꯗꯤ ꯇꯧꯗꯦ
ꯉꯁꯥꯏ ꯅꯨꯡꯊꯤꯟꯗ ꯄꯥꯔꯝꯃꯦ ꯍꯧꯖꯤꯛ ꯏꯚꯤꯅꯤꯡꯗꯗꯤꯥꯅꯤꯡ ꯄꯥꯗꯤ ꯄꯥꯅꯤꯡꯉꯦ ꯑꯗꯨꯕ ꯈꯪꯗꯦꯀꯣ ꯑꯗꯨꯝ ꯑꯃ ꯑꯃ ꯇꯧꯅꯤꯡꯈ꯭ꯔꯒ ꯂꯥꯏꯔꯤꯛ ꯄꯥꯗꯧ ꯈ ꯆꯪꯉꯣꯏꯗ꯭ꯔꯥ ꯈꯟꯕ
ꯄꯕꯦ꯭ꯔꯣ ꯊꯋꯥꯛꯁꯨ ꯂꯩ ꯂꯩꯕ ꯅꯠꯇ꯭ꯔ
ꯄꯥꯕ ꯌꯥꯗꯦ ꯅꯪ ꯂꯩꯕꯅꯤꯅ ꯅꯪ ꯉꯥꯏꯍꯥꯏ ꯂꯩꯕꯗ ꯅꯨꯡꯉꯥꯏꯇꯕꯒꯤꯗꯪ
ꯋꯥ ꯋꯥ ꯋꯥ ꯑ ꯉ ꯂꯩ ꯍꯣꯏ ꯍꯣꯏ
ꯅꯪ ꯁꯥꯎꯔꯣ ꯂꯩꯈ꯭ꯔꯦꯅ ꯑꯗꯣ
ꯑꯩ ꯀꯔꯤꯒꯤ ꯁꯥꯎꯒꯦꯔ ꯁꯤꯅꯤ
ꯏꯛꯅꯣꯔꯒ ꯇꯧꯏꯀꯣ ꯀꯥꯏꯅ
ꯑꯁ ꯃꯉꯥꯏ ꯍꯅꯤꯗ ꯍꯥꯏꯗ
ꯃꯥꯟꯗꯗ ꯅꯪꯒꯤꯗ
ꯎ
ꯄꯥꯃꯤꯗꯤ ꯄꯥꯃꯤꯗꯔꯦ ꯍꯥꯏꯌꯣ ꯅꯨꯃꯤꯛꯇ ꯃꯥ ꯍꯥꯏꯔꯛꯅꯣ ꯑꯁ ꯐꯥꯒꯤ ꯇꯧꯕꯅꯦ
ꯑ ꯐꯒ ꯌꯥꯝ ꯍꯥꯏꯀꯣ ꯃꯤꯗꯤ
ꯑ ꯐꯥꯀꯤ ꯐꯥꯀꯤꯗ ꯁꯦꯡ ꯋꯥꯣ ꯂꯩꯒꯦꯅꯦ
ꯌꯥꯝ ꯐ ꯇ ꯏꯀꯣ ꯅ ꯅꯪꯅ ꯍꯥꯏꯕ ꯅꯨꯄꯥꯗꯣ ꯎꯝ ꯉꯁꯥꯏ ꯑꯩꯉꯣꯟꯗ ꯇꯦꯛ ꯊꯥ ꯃꯥꯥꯁꯨ ꯀꯣꯜ ꯇꯧꯔꯛꯑꯦꯕꯀꯣ ꯇꯧꯁꯤꯔꯔꯒ ꯑꯗꯨꯒ ꯅꯪꯒꯁꯨ ꯋꯥꯔꯤ ꯁꯥꯟꯅꯩ ꯍꯥꯏꯌꯦ ꯅꯪ ꯅꯪꯁꯨ ꯑꯩꯗꯤ ꯌꯥꯝ ꯐꯅꯤ ꯑꯣꯏ ꯍꯥꯏ
ꯑꯣ ꯅꯨꯡꯉꯥꯏꯇ꯭ꯔꯣ
ꯑꯗꯨꯒ ꯋꯥꯁꯨ ꯌꯥꯝ ꯉꯥꯡꯉꯤ ꯍꯥꯏ
ꯃꯥꯁꯨ ꯃꯥꯁꯨ ꯅꯨꯡꯉꯥꯏꯕꯅꯤꯗ
ꯎꯝ ꯃꯥꯁꯨꯅꯅꯨꯡꯉꯥꯏꯦ ꯉꯁꯥꯏ ꯎꯝ ꯃꯣꯏ ꯈꯔꯛ ꯑꯅꯤꯔꯛ ꯀꯨꯝꯕ ꯁꯥꯟꯅꯕ ꯃꯥꯜꯂꯦ ꯑꯗꯨꯗꯒꯤ ꯀꯣꯜ ꯇꯧꯕ ꯌꯥꯗ꯭ꯔꯦ
ꯅꯨꯡꯁꯤꯅꯕꯒꯤ ꯋꯥꯔꯤ ꯁꯥꯔꯛꯇ꯭ꯔꯣ ꯃꯥꯗꯦꯟꯅꯅꯕ ꯑꯅꯤ ꯋꯥꯔꯤ ꯁꯥꯕꯗ
ꯆꯂꯗꯦ
ꯑꯆꯥ
ꯀꯩ ꯀꯔꯤꯒꯤ ꯁꯥꯒꯦꯔꯣ
ꯑꯗ ꯀꯅꯥꯒꯪ ꯅꯨꯄꯥꯅꯤꯅ ꯅꯨꯡꯁꯤꯅꯕꯒꯤ ꯄꯥꯝꯕꯒꯤ ꯐꯖꯕ ꯐꯖꯠꯇꯕ ꯑ
ꯏꯕꯥꯅꯤ ꯋꯥꯔꯤ ꯁꯥꯟꯅꯕꯗꯣ ꯃꯥ ꯑꯌꯨꯛꯇ ꯑꯗꯨꯝ ꯑꯇꯣꯞꯄ ꯃꯤꯒ ꯋꯥꯔꯤ ꯁꯥꯟꯅꯕ꯭ꯔꯥ ꯑꯗꯨꯒꯨꯝꯕ ꯍꯥꯏꯅꯔꯦ ꯑꯗꯨꯒ ꯑꯩꯁꯨ ꯅꯪꯒ ꯋꯥꯔꯤ ꯁꯥꯟꯅꯩꯅ ꯍꯥꯏꯌꯦ
ꯑꯆꯥ
ꯑꯗꯨꯒꯨꯝꯕ ꯋꯥꯔꯤ ꯍꯥꯏꯌꯦ ꯑꯗꯨꯒ ꯃꯥ ꯂꯥꯏꯔꯤꯛ ꯄꯥꯕꯒꯤꯁꯨ ꯍꯥꯏꯌꯦ ꯑꯗꯨꯒ ꯑ ꯐꯨꯠꯕꯣꯜ ꯁꯅꯥꯄꯣꯠ ꯆꯠꯂꯒ ꯍꯜꯂꯛꯄꯅꯦ ꯍꯥꯏꯔꯒ ꯃꯦꯁꯦꯁ ꯊꯥꯗꯨꯗ ꯀꯣꯜ ꯇꯧꯕꯅꯦꯕꯀꯣ
ꯎꯝ
ꯑꯗꯨꯒꯨꯝꯕ ꯋꯥꯔꯤ ꯁꯥꯟꯅꯩꯌꯦ ꯑꯗꯨꯒ ꯀꯔꯤꯁꯨ ꯁꯥꯟꯅꯗ ꯆꯞ ꯆꯥꯕꯒꯤ ꯋꯥꯔꯤ ꯁꯥꯟꯅꯩꯌꯦ ꯑꯗꯨꯒ ꯑꯩꯒꯤ ꯃꯈꯣꯟꯗꯣ ꯃꯃꯥꯟꯅꯕꯤ ꯃꯃꯥꯟ ꯂꯩ ꯍꯥꯏꯌꯦ
ꯑꯁ ꯁꯥꯎꯔ ꯃꯥꯟꯕꯝ ꯃꯈꯀꯥ ꯅꯪ ꯅꯪ ꯅꯪ ꯃꯥꯟꯕ ꯍꯧꯔꯦ ꯑꯃꯨꯛꯀ ꯅꯪꯁꯨ ꯑꯩꯒꯤ ꯑꯣꯀꯦꯗꯣ ꯀꯩꯅꯣ ꯀꯅꯥ ꯀꯅꯥꯕꯨ ꯃꯥꯜꯂꯦ ꯍꯥꯏ ꯅꯠꯇ꯭ꯔꯣ
ꯀꯅꯥꯕꯨ ꯃꯥꯜꯂꯦ ꯍꯥꯏꯕ
ꯅꯪꯅ ꯅꯠꯇ꯭ꯔꯣꯅ ꯑꯩꯒꯤ ꯑꯣꯀꯦꯗꯣ ꯀꯅꯥꯒ ꯃꯥꯜꯂꯤꯒꯦ ꯃꯤ ꯑꯃ ꯃꯥꯟꯕ ꯂꯩꯒꯦ ꯍꯥꯏꯕ꯭ꯔꯥ
ꯑꯗꯨ ꯅꯠꯇꯦꯍꯦ ꯅꯪꯒꯤ ꯁꯛꯇꯣ ꯍꯥꯏꯕꯅꯦ ꯑꯩ ꯑꯗꯨꯝ ꯅꯨꯄꯥ ꯃꯃꯤꯡꯗꯣ ꯍꯣꯏ ꯑꯗꯨ ꯅꯨꯄꯥꯒꯤ ꯃꯃꯤꯡꯗꯣ ꯈꯪꯗ꯭ꯔꯦꯕꯀꯣ ꯑꯗꯨ ꯍꯣꯔꯦꯟ ꯑꯩ ꯎꯝ ꯋꯥꯆꯦꯞꯇ ꯑꯣꯏꯅ ꯍꯥꯏꯒꯦꯕꯀꯣ
ꯌꯥꯏ ꯌꯥꯏ
ꯍꯥꯏꯐꯦꯠ ꯃꯥꯟꯅꯕ ꯅꯪꯗꯣ
ꯅꯁꯦ ꯁꯛ ꯁꯛ ꯃꯥꯟꯅꯕ ꯄꯥꯛꯇꯤ ꯊꯦꯡꯅꯗꯦ
ꯎꯝ ꯑꯗꯨꯅꯦ ꯊꯦꯡꯅꯗꯦ ꯑꯗꯨ ꯑꯗꯨꯗꯤ ꯌꯥꯝ ꯃꯥꯜꯂꯦ ꯑꯗꯨ ꯑꯩꯅ ꯑꯗꯨꯝ ꯍꯥꯏꯐꯦꯠ ꯑꯩ ꯑꯩ ꯈꯪꯅꯕ ꯃꯤꯗꯤ ꯅꯠꯇꯦꯕꯀꯣ ꯎꯝ ꯑꯗꯨꯕꯨ ꯑꯗꯨꯝ ꯈꯪꯕ ꯃꯁꯛꯇꯣ ꯃꯥꯟꯅꯕꯀꯣ ꯑꯗꯨꯒꯤ ꯍꯥꯏꯕꯅꯦꯗ ꯅꯪꯒꯤ ꯑꯣꯈꯦꯁꯦ ꯑꯩ ꯇꯨꯍꯧꯈ꯭ꯔꯦ
ꯂꯧꯈ꯭ꯔꯣ ꯂꯧꯈ꯭ꯔꯣ
ꯁꯥꯏꯗꯣ ꯑꯃ ꯅꯨꯄꯥ ꯑꯃ ꯎ ꯎꯝ ꯀꯣꯜ ꯇꯧꯋꯦꯕꯀꯣ ꯑꯗꯨꯗ ꯃꯥꯒ ꯍꯣꯏꯁ ꯁꯥꯟꯅꯕꯗ ꯑꯩꯅꯀꯣ ꯑꯣꯈꯦ ꯑꯣꯛꯈꯦ ꯇꯧꯔꯒꯣ ꯑ
ꯉꯥꯟꯗ ꯑꯣꯀꯦ ꯇꯧꯋꯦ ꯑꯩꯁꯨ ꯃꯣꯏꯗ ꯋꯥꯔꯤ ꯁꯥꯔꯒ ꯑꯣꯀꯦꯒ ꯇꯧꯁꯤꯜꯂꯦ
ꯌꯥꯅꯤꯅ ꯐꯥꯔꯁ ꯑꯍꯥꯟꯕꯗꯗꯤ ꯑꯣꯀꯦꯗꯣ ꯏꯔꯤꯇꯦꯠ ꯑꯣꯏꯔꯝꯕ ꯌꯥꯏ ꯍꯥꯏꯕꯗꯤ ꯀꯔꯤꯁꯤꯔꯥ ꯈꯟꯕꯒꯤ ꯈꯔ ꯏꯔꯤꯇꯦꯠ ꯑꯣꯏꯔꯝꯕ ꯌꯥꯏꯑꯕ
ꯑꯗꯨꯗꯤ ꯑꯩꯁꯨ ꯑꯗꯨꯝ ꯑꯣꯀꯦ ꯑꯣꯀꯦ ꯇꯧ ꯂꯩꯔꯦ ꯉꯁꯤꯗꯤ ꯅꯨꯄꯤ ꯅꯨꯄꯤ ꯑꯅꯤꯒꯁꯨ ꯋꯥꯔꯤ ꯁꯥꯟꯅꯩ ꯅꯨꯡꯉꯥꯏꯌꯦ ꯋꯥꯔꯤ ꯁꯅꯕ ꯑ
ꯑꯩꯕꯨꯁꯨ ꯀꯣꯜ ꯇꯧꯔꯛꯑꯣ ꯍꯥꯏ ꯂꯩꯕꯅꯦ ꯑꯗꯣ ꯑꯩ ꯀꯣꯜꯁꯦ ꯁꯛ ꯈꯪꯅꯗꯕꯅꯤꯅ ꯋꯥꯔꯤ ꯁꯅꯤꯡꯉꯥꯏ ꯂꯩꯇꯕꯗꯣ
ꯎ ꯉꯔꯥꯡ ꯁꯥꯟꯅꯕꯗꯨꯗꯤ
ꯃꯅ ꯈꯠꯇ ꯁꯝꯅꯤꯗꯗꯁ ꯇꯧꯔꯛꯀꯦ ꯍꯥꯏꯔꯝꯃꯒ ꯑꯗꯨꯝ ꯇꯧꯗꯨꯅ ꯇ ꯊꯣꯛꯈ꯭ꯔꯦ
ꯎꯝꯣ
ꯅꯪ ꯃꯣꯏꯔꯥꯡ ꯃꯣꯏꯔꯥꯡ ꯀꯣꯏꯈ꯭ꯔꯔꯕꯣ ꯂꯣꯛꯇꯥꯛ
ꯑꯍ ꯑꯣꯂꯞ ꯀꯔ ꯍꯥꯏꯕꯠꯇꯅ
ꯀꯣꯏꯗꯤ ꯀꯣꯏꯔ ꯑꯗꯨꯕꯨ ꯐꯖꯅ ꯀꯣꯏꯗ꯭ꯔꯦ ꯍꯥꯏꯕꯗꯤ ꯐ꯭ꯔꯤꯗ ꯀꯣꯏꯗ꯭ꯔꯤꯕ
ꯑꯩꯁꯨ ꯀꯨꯏꯔꯦꯗ ꯑꯩꯅ ꯀꯣꯏꯕꯗꯨꯗꯤ ꯌꯥꯝ ꯀꯣꯏ ꯀ꯭ꯔꯦꯗ ꯑꯩꯈꯣꯏ ꯀꯨꯏꯔꯦ ꯑꯩꯈꯣꯏꯒꯤ ꯌꯨꯠ ꯃꯌꯥꯝꯗꯣ ꯑꯗꯨ ꯑꯩꯈꯣꯏ ꯄꯨꯂꯞ ꯆꯠꯄꯅꯦꯕꯀꯣ ꯑꯗꯨ ꯑꯣꯏꯔꯝꯒꯅꯤ ꯑꯇꯩꯗꯤ ꯆꯠꯇꯦ
ꯑꯩꯁꯨ ꯅꯍꯥꯟ ꯀ꯭ꯂꯥꯁ ꯁꯚꯦꯟꯒꯨꯝꯕꯗ ꯑꯃꯔꯛ ꯑꯗꯨꯒ ꯃꯥꯁꯇꯔ ꯀꯥꯔꯝꯗꯥꯏꯗ ꯑꯔ
ꯑꯣ
ꯑꯅꯤꯔ ꯈ ꯀꯣꯏꯔꯗ ꯅꯨꯡꯉꯥꯏ ꯑꯩꯗꯤ ꯉꯥ ꯑꯃ ꯐꯥꯅꯤꯡꯉꯦ ꯉꯥꯕ ꯀꯩꯅꯣꯝ ꯀꯣꯏꯕ ꯆꯨꯞ ꯂꯩꯅꯤꯡꯉꯤꯅꯦ
ꯐꯖꯅ ꯇꯥꯗꯦ
ꯉꯥ ꯉꯥ ꯌꯥꯝꯕ ꯑꯃꯅꯦꯕ ꯉꯍ ꯉꯥꯒꯨꯝꯕ ꯐꯥꯔꯒ ꯑꯩꯈꯣꯏ ꯆꯣꯛꯄꯒ ꯂꯩꯅꯤꯡꯉꯦꯕ
ꯎꯝ ꯅꯪ ꯃꯤ ꯉꯥ ꯆꯥꯗꯕꯅꯤꯅ ꯑꯩꯣꯏ ꯆꯣꯣꯠꯁꯨ ꯅꯨꯄꯤꯁꯤꯡꯗꯤ ꯅꯨꯄꯤꯠ ꯂꯩꯔꯣꯏꯗ
ꯎꯝ ꯑꯩꯗꯤꯈꯣꯏ ꯆꯣꯄꯗꯤ ꯇꯜꯂꯦ ꯑꯗꯨꯕꯨ ꯄꯨꯈ꯭ꯔꯤꯒꯨꯝꯕꯗꯒꯨꯝꯕ ꯉꯥ ꯐꯥꯕꯗꯣ ꯑꯗꯤ ꯐꯅꯤꯡꯉ
ꯉ ꯐꯕ ꯏꯔꯝꯗꯧ ꯃꯥꯅꯦꯦ
ꯑꯗꯨꯃꯥꯏꯅꯗꯤ ꯐꯅꯤꯡꯉꯤ
ꯎꯝ
ꯑꯩꯈꯣꯏ ꯊꯥꯏꯅꯨꯀꯣ ꯑꯩ ꯋꯥꯔꯤ ꯑꯃ ꯍꯥꯏꯕꯤꯒꯦ ꯑꯩꯈꯣꯏ ꯈꯨꯟꯗꯨ ꯂꯣꯛ ꯑꯃ ꯂꯩꯕꯀꯣ
ꯎꯝ
ꯑꯗꯨꯗ ꯑꯩꯈꯣꯏꯁꯦ ꯏꯔꯨꯕ ꯆꯠꯄꯅꯦꯕ ꯑꯗ ꯎꯝ ꯎꯝ ꯄꯨꯈ꯭ꯔꯤ ꯁꯦꯝꯕ ꯍꯥꯏꯗꯤ ꯑꯩꯈꯣꯏꯅ ꯁ꯭ꯋꯤꯝꯃꯤꯡ ꯇꯧꯅꯤꯡꯉꯥꯏ ꯑꯗꯨꯗ ꯅꯨꯡꯒꯨꯝꯕ ꯂꯣꯏ ꯄꯥꯏꯈꯠꯂꯒ ꯊꯝꯃꯦꯕꯀꯣ ꯑꯗꯨꯒ ꯐꯤꯅ ꯃꯈꯥꯗ ꯊꯥꯕꯅꯦꯕ ꯍꯥꯏꯗꯤ ꯅꯨꯡꯉꯨꯕ ꯊꯝꯕ ꯅꯨꯡꯉꯥꯏꯅꯤꯉꯥꯏ ꯎꯝ ꯏꯁꯤꯡꯗꯣ ꯑꯥ ꯃꯊꯛ ꯀꯥꯞꯕ ꯀꯥꯟꯗ ꯑꯩꯈꯣꯏ ꯑꯗꯨꯗ ꯉ ꯐꯥꯕꯅꯦ ꯐꯅꯦꯛ ꯇꯧꯔꯒ
ꯆꯤꯡꯒꯤ ꯉꯥ ꯆꯤꯡꯒꯤ ꯉꯥ ꯀꯣ
ꯍꯣꯏ ꯍꯣꯏ ꯃꯆꯥ ꯃꯆꯥ ꯐꯪꯉꯦꯕꯀꯣ ꯑꯩꯈꯣꯏꯗꯣ ꯐꯅꯦꯛ ꯑꯃ ꯇꯧꯔꯒ ꯍꯥꯏꯗꯤ ꯃꯤ ꯑꯅꯤꯅ ꯄꯥꯏꯔꯒ ꯁꯨꯃꯥꯏꯅ ꯂꯧꯈꯠꯄ ꯀꯥꯟꯗ ꯉꯥ ꯀꯥꯏꯌꯦꯕ ꯑꯗꯣ ꯉꯥꯗꯣ ꯑ ꯀꯔꯤꯕ ꯂꯥ ꯃꯅꯥ ꯈꯪꯕ꯭ꯔꯥ ꯈꯪꯉꯝꯅꯤꯀꯣ ꯎꯝ ꯀꯩꯅꯣꯗꯣꯕꯥꯅꯅ ꯂꯤꯐꯇ ꯎꯝ ꯑꯗꯨꯗ ꯍꯥ ꯑꯗꯨꯒ ꯍꯥꯏꯗꯤ ꯎꯝ ꯃꯩꯗ ꯉꯥꯜꯂꯒ ꯆꯥꯏꯕꯀꯣ
ꯑꯗꯨꯕꯨ ꯂꯥ ꯂꯥ ꯃꯅꯥ ꯍꯥꯏꯕ꯭ꯔꯣ
ꯑ ꯍꯥꯏꯕ꯭ꯔꯥ ꯈꯪꯗꯦ ꯑꯩꯁꯨ ꯀꯥꯎꯈ꯭ꯔꯦ
ꯂꯐꯨ ꯂꯐꯨ ꯃꯅꯥ ꯂꯐꯨ
ꯑꯄꯤꯤꯂ ꯃꯅ ꯍꯥꯏ ꯑꯣ ꯌꯥꯎꯒ
ꯑꯩꯅ ꯈꯪꯗꯕ ꯑꯣꯏꯔꯝꯅꯤ ꯑꯣꯏꯔꯝꯕ ꯌꯥꯏ
ꯈꯪꯗꯦ ꯑꯩꯁꯨ ꯆꯨꯝꯕ꯭ꯔꯥ ꯆꯨꯝꯗꯕ꯭ꯔꯥ
ꯅꯪꯅ ꯆꯨꯝꯂꯝꯝꯕꯅꯤ ꯑꯩꯗꯒꯤ ꯅꯪꯅ ꯑꯩꯗꯒꯤ ꯅꯪꯅ ꯍꯦꯟꯕꯅꯤꯅꯀꯣ
ꯏꯁ ꯑꯩꯅ ꯀꯔꯤ ꯍꯦꯟꯒꯦ
ꯍꯦꯕꯤꯗꯅ ꯂꯣꯟ ꯐꯪꯕ ꯇꯥꯕ ꯈꯪꯕ
ꯑꯗꯨꯗꯤ ꯈꯪꯗ꯭ꯔꯦ ꯑꯩꯨꯝ ꯆꯨꯝꯅ ꯆꯨꯝꯗꯕꯗꯤ ꯈꯪꯗ꯭ꯔꯦ ꯍꯣꯔꯦꯟ ꯍꯪꯉꯒꯦ ꯑꯩꯈꯣꯏ ꯂꯩꯃꯤꯟꯅꯕ ꯑꯣ ꯆꯃꯝꯕꯁꯁꯨ ꯌꯥ ꯍ ꯏꯆꯦꯗ ꯍꯥꯡꯒ
ꯑꯩꯣꯏꯗꯤ
ꯎꯝ
ꯌꯨꯝ ꯊꯥꯗꯣꯛꯄꯁꯦ ꯀ꯭ꯂꯥꯁ ꯁꯚꯦꯟꯒꯨꯝꯕꯗꯒꯤ ꯊꯥꯗꯣꯛꯈ꯭ꯔꯦꯕ ꯑꯗꯨꯒꯤꯗꯃꯛꯇ ꯑꯩꯈꯣꯏ ꯆꯥꯎꯈꯠꯄ ꯃꯇꯝꯗꯣ ꯈꯨꯟꯗꯒꯤ ꯀꯔꯤꯁꯤꯔꯥ ꯀꯣꯏꯕ ꯈꯣꯠꯄꯗꯨ ꯌꯥꯝ ꯌꯥꯎꯗ꯭ꯔꯦꯕ
ꯑꯣ
ꯑꯗꯨ ꯆꯂꯤ ꯆꯂꯨꯝ ꯌ ꯂꯗꯦ ꯑꯩꯈꯣꯏ ꯒꯨꯗ ꯐ꯭ꯔꯥꯏꯗꯦꯒꯨꯝꯕ ꯂꯩꯕ ꯀꯥꯟꯗ ꯉꯥꯒꯨꯝꯕ ꯁꯥꯒꯨꯝꯕ ꯊꯦꯡ ꯆꯠꯂꯦꯗꯅ
ꯑ
ꯃꯗꯨ ꯃꯆꯥꯂꯦ ꯄꯤꯛꯅꯤꯛ ꯀꯨꯝꯕ ꯌꯥꯕ ꯆꯜꯦ ꯑ ꯏꯗꯤ ꯔꯦꯒꯨꯂꯔꯗꯤ ꯆꯠꯇ꯭ꯔꯦ
ꯎꯝ
ꯃꯩꯁꯨ ꯑꯐꯥꯡꯁꯨ ꯀꯥꯞꯇ꯭ꯔꯔꯤ
ꯑꯣꯏꯣꯏ ꯔꯟꯖꯤꯗꯨꯕꯨ ꯀꯩꯗꯧꯅꯤ ꯌꯥ
ꯅꯨꯄꯥꯗꯤ ꯅꯣꯡꯃꯩ ꯑꯗꯨꯝ ꯁꯦꯜꯐ ꯗꯤꯐꯦꯟꯁ ꯄꯄ ꯇꯃꯅ ꯐꯥꯕꯅꯤ
ꯈꯩ ꯅꯍꯗꯨ ꯁ ꯍꯥꯏꯥꯏ
ꯆꯤꯡ ꯀꯣꯏꯕ ꯍꯥꯏꯕꯁꯦ ꯑꯩꯈꯣꯏ ꯑꯩꯈꯣꯏ ꯇ꯭ꯔꯥꯏꯕꯁꯤꯡꯗꯤ ꯆꯤꯡ ꯌꯥꯝꯕꯅꯤꯅ ꯁꯥ ꯂꯝꯁꯥ ꯊꯤꯕꯗꯨ ꯅꯨꯡꯉꯥꯏꯗꯅ ꯌꯥꯔ ꯀꯟ ꯈꯛꯇꯅꯦ ꯑꯩꯅ ꯄꯥꯏꯕ ꯑꯇꯣꯞꯄ ꯄꯥꯏꯗ ꯅꯥꯎꯔꯤ ꯅꯥꯎꯔꯤꯒ
ꯀꯩꯅꯦ ꯑꯩꯈꯣꯏꯁꯨ ꯅꯧꯔꯤ ꯗꯤꯄꯥꯥꯏꯔꯀꯣ ꯃꯥꯜꯦ
ꯑꯦ
ꯑꯗꯨ ꯀꯥꯞꯄꯗꯤ ꯍꯩꯇꯕ
ꯀꯥ ꯄꯥꯟꯗꯕꯅꯦꯅꯦꯔꯤꯗꯤ
ꯀꯥꯕꯗꯤ ꯍꯥꯏꯗꯤ ꯄꯥꯏꯕ ꯍꯥꯏꯕꯁꯦ ꯑꯗꯨꯝ ꯑꯩꯈꯣꯏꯅ ꯄꯥꯏ ꯁꯥꯟꯅꯕ ꯆꯠꯄꯗꯤ ꯅꯠꯇꯦꯗ ꯍꯥꯏꯗꯤ ꯑꯗꯨꯝ ꯀꯥꯞꯄ ꯁꯥꯟꯅꯕꯗꯣ ꯑꯗꯨꯃꯥꯏꯅꯗꯤ ꯁꯥꯟꯅꯕ
ꯎꯝ
ꯀꯔꯤꯕ ꯃꯣꯏꯒꯤ ꯑꯁ ꯊꯥꯏꯅꯗꯤ ꯑꯩꯈꯣꯏꯗꯨꯗ ꯑꯩꯈꯣꯏꯗꯣ ꯎꯝ ꯃꯣꯏ ꯀ ꯗꯕ꯭ꯂꯤꯎ ꯗꯕꯂꯤꯎ ꯏꯔ ꯑꯗꯨ ꯁꯥꯟꯅꯕꯗꯣ ꯍꯥꯏꯗꯤ ꯑꯣ ꯃꯣꯏꯅ ꯃꯣꯏ ꯑꯩꯈꯣꯏꯒꯤ ꯃꯅꯥꯛꯇ ꯑꯃꯨꯛ ꯄꯨꯈ꯭ꯔꯤ ꯂꯩꯕꯅꯦꯕꯀꯣ ꯊꯥꯏꯅ ꯏꯕꯣꯛꯈꯣꯏꯒꯤ ꯑꯗꯨꯗ ꯏꯁꯤꯡ ꯂꯩꯇꯦꯕꯀꯣ ꯑꯗꯨꯗ ꯃꯣꯏꯁꯦ ꯄꯥꯔꯇꯤ ꯃꯌꯥꯝ ꯂꯥꯛꯑꯒ ꯃꯣꯏꯁꯦꯟ ꯑꯗꯨꯗ ꯑꯗꯨꯃꯥꯏꯅ ꯇꯧꯕꯅꯦꯕ ꯑꯩꯈꯣꯏꯅ ꯌꯦꯡꯕꯗ ꯅꯨꯡꯉꯥꯏꯒꯅꯤ ꯑꯗꯣ ꯄꯦꯄꯔ ꯃꯣꯏ ꯃꯣꯏꯒꯤ ꯄꯦꯄꯔꯅ ꯑꯩꯈꯣꯏ ꯁꯥꯟꯅꯕ ꯀꯥꯔꯠꯇꯨꯅ
ꯎꯝ ꯑꯩꯁꯨ ꯌꯥꯝ ꯁꯥꯟꯅꯔꯝꯃꯅꯤ ꯃꯥꯔꯕꯜꯒꯨꯝꯕ
ꯎꯝ
ꯆꯗꯤ ꯅꯤꯌꯝꯁꯅꯗꯦ ꯍꯣꯏ ꯑꯩꯈꯣꯏ ꯃꯇꯝ ꯑꯩꯈꯣꯏ ꯃꯇꯝꯗ ꯆꯟꯗꯤ ꯁꯅꯥꯔꯝꯃꯤꯗ
ꯆꯟꯗꯤꯗꯤ ꯀꯩꯅꯣ
ꯆꯟꯗꯤ ꯍꯧꯖꯤꯦ
ꯑꯣ ꯑꯣ ꯑꯣ ꯈꯪꯉꯦ ꯈꯪꯉꯦ ꯂꯪꯉꯒ ꯁꯥꯟꯅꯕꯗꯣ ꯑꯥ ꯑꯥ ꯈꯪꯉꯦ ꯈꯪꯉꯦ
ꯃꯗꯨꯁꯅꯥꯕ ꯑꯩꯅ ꯅꯍꯥꯟꯒꯤ ꯀꯣꯝ ꯁꯦꯝꯃꯒ ꯆꯥꯟꯗꯤ ꯂꯪꯕꯗꯨꯗꯤ ꯍꯩꯕ ꯃꯣꯏꯒꯤ ꯑꯅꯛ ꯑꯅꯛꯄꯒꯤ ꯕꯣꯛ ꯁꯦꯝꯃꯒ ꯑꯃ ꯍꯨꯜꯂꯒ ꯂꯧꯊꯣꯛꯄꯤ ꯑꯃ ꯂꯩꯗꯅ ꯑꯗꯨꯗꯤ ꯍꯥꯏ
ꯈꯪꯗꯦꯗ ꯁꯅ ꯇꯃꯦ
ꯃꯥꯔꯕꯜꯗꯤ ꯌꯥꯝ ꯍꯩꯔꯝꯕꯅꯤ ꯑꯉꯥꯡ ꯑꯣꯏꯔꯤ ꯃꯐꯝꯗꯗꯤ
ꯃꯥꯔꯕꯜꯗꯤ ꯑꯩꯁꯨ ꯁꯥꯟꯅꯔꯛꯑꯦ ꯌꯥꯝꯅ
ꯃꯣꯔꯕꯜꯗꯗꯤ ꯄꯤꯁꯤ ꯌꯥꯎꯗ ꯑꯣꯏꯋ
ꯅꯨꯡꯉꯥꯏꯕꯅꯦꯍꯦ ꯂꯪꯕꯤꯕ ꯁꯥꯟꯅꯕꯗꯣ ꯂꯥꯏ ꯌꯥꯝ ꯁꯥꯡꯅ ꯊꯝꯃꯒ ꯂꯪꯕꯒꯤ ꯑꯃ ꯁꯥꯟꯅꯕꯗꯣ ꯈꯪꯕ꯭ꯔꯥ